ꯑꯥ ꯅꯨꯡꯉꯥꯏꯔꯤꯕ ꯑꯣ
ꯅꯨꯡꯉꯥꯏ
ꯅꯣꯀꯅꯨ ꯅꯣꯀꯅꯨ ꯑꯩꯁꯨ ꯅꯨꯡꯉꯥꯏꯔꯤꯌꯦ
ꯁꯨ ꯍꯪꯗ꯭ꯔꯦꯅ ꯀꯩꯒꯤ ꯍꯥꯟꯅ ꯈꯨꯝꯃꯛꯏꯅꯣ
ꯈꯨꯝꯅꯤꯡꯕꯒꯤꯅ
ꯑꯁ ꯑꯗꯨ ꯑꯣꯏꯔꯝꯒꯅꯤꯍ ꯇꯣꯂꯞ ꯆꯥꯕꯅꯤꯅ
ꯑꯁ ꯀꯔꯤꯒꯤꯅꯣ ꯑꯩ ꯇꯣ ꯂꯣꯞ ꯆꯥꯗꯦꯗ ꯍꯣꯏ ꯑꯩꯈꯣꯏ ꯑꯩꯅ ꯅꯨꯄꯥꯗꯤ ꯊꯕꯛ ꯈꯔ ꯃꯆꯥꯗꯤ ꯇꯧꯋꯦ ꯑꯗꯨꯗꯣ ꯑꯩꯗꯤ ꯇꯧꯗꯦꯗ ꯌꯨꯝꯗ ꯑꯗꯨꯝ ꯂꯩꯔ ꯐ꯭ꯔꯤꯗ ꯂꯩꯔꯒ ꯄꯩꯁꯥꯁꯨ ꯊꯣꯛꯇ ꯇ꯭ꯔꯦ
ꯊꯕꯛ ꯃꯆꯥꯗꯨꯗꯒꯤ ꯄꯩꯁꯥ ꯑꯗꯨꯝ ꯂꯥꯛꯑꯦ ꯑꯗꯨꯗꯤ ꯑꯗꯨꯗꯒꯤ ꯑꯗꯨꯝ ꯀꯣꯟꯅꯕ ꯇꯧꯔꯤ ꯑꯗꯨꯗꯤ
ꯀꯣꯟꯅꯅꯦꯦꯗ ꯌꯨꯝꯒꯤꯁꯨ ꯀꯣꯟꯅꯅꯦꯦꯗ ꯑꯩꯈꯣꯏꯗꯤ ꯂꯧ ꯀꯩꯅꯣ ꯂꯩꯇꯕꯅꯤꯅꯀꯣ ꯄꯦꯗꯤꯐꯤꯜꯒꯨꯝꯕ ꯂꯩꯇꯕꯅꯤꯅꯀꯣ ꯑꯗꯨꯝ ꯑꯩꯈꯣꯏꯗꯤ ꯆꯦꯡ ꯆꯦꯡꯗꯣ ꯑꯗꯨꯝ ꯑ ꯑ ꯌꯥꯗꯒ ꯆꯥꯏꯕ
ꯑꯦ ꯑꯗꯨ ꯑꯣꯏꯔꯁꯨ ꯄꯩꯁꯥ ꯂꯩꯕꯅꯤꯅ ꯀꯩꯁꯨ ꯀꯥꯏꯗꯦꯗ
ꯑꯩꯅ ꯈ꯭ꯋꯥꯏꯗꯒꯤ ꯑꯁ ꯑꯁ ꯑꯩꯈꯣꯏꯗꯤ ꯏꯅꯥ ꯈꯨꯨꯟꯗꯕꯅꯤꯅ ꯀꯔꯤꯔ
ꯌꯥꯔꯦꯗ ꯏꯅꯥ ꯈꯨꯨꯟꯕ ꯏꯅꯥ ꯈꯨꯨꯟꯗꯕ ꯋꯥꯔꯣꯏ ꯍꯥꯏꯔꯛꯀꯅ
ꯎꯄꯥꯏ ꯂꯩꯇꯦ
ꯑꯗꯨ ꯅꯣꯏ ꯀꯩꯅꯣ ꯅꯍꯥꯟ ꯁꯤꯡꯖꯨ ꯆꯥꯕ ꯆꯠꯂꯦ ꯍꯥꯏꯕꯗꯣ ꯍꯥꯎꯕ꯭ꯔꯣ
ꯑꯁ ꯍꯕꯗꯨ ꯅꯪ ꯌꯥꯎ ꯑꯗꯨꯖꯤꯀꯣ ꯑ ꯅꯪ ꯌꯥꯔꯗꯤ ꯅꯨꯡꯉꯥꯏꯅꯤ ꯅꯪ ꯌꯥꯎꯗꯕꯒꯤꯅꯤ ꯑꯩ ꯆꯠꯁꯤ ꯍꯥꯏꯔꯒ ꯑꯗꯨ ꯃꯇꯝꯗꯣ ꯅꯪ ꯌꯥꯗꯦ ꯀꯔꯤꯒꯤꯔꯥ ꯅꯪꯁꯨ ꯃꯔꯨ ꯌꯥꯝꯃꯟꯕꯒꯤ ꯑꯣꯏꯔꯝ
ꯑꯗꯨꯒꯤ ꯅꯠꯇꯦꯗ ꯑꯩꯗꯣ ꯂꯥꯏꯔꯤꯛ ꯈꯔ ꯄꯅꯤꯡ ꯄꯥꯅꯤꯡ ꯕ ꯑꯗꯨꯒꯤ ꯆꯠꯇꯕꯅꯦꯕ
ꯍꯣꯏ ꯂꯥꯏꯔꯤꯛꯕꯨ ꯍꯥꯏꯅꯤꯡꯉꯗꯤ ꯑ
ꯑꯇꯩꯕꯨ ꯍꯥꯏꯔꯗꯤ ꯑꯁ ꯃꯣꯏꯅ ꯑꯁ ꯍꯩꯄꯥ ꯌꯥꯝꯁꯥꯏ ꯍ
ꯑꯣ ꯑꯣ ꯑꯣ ꯁꯃꯥꯏ ꯈꯥꯏꯅꯦꯕ ꯍꯣꯏ ꯅꯦꯔꯤ ꯍꯥꯏꯗꯤꯗꯤ ꯍꯣꯏ ꯑꯩ ꯑꯗꯨꯝ ꯃꯔꯨꯞ ꯌꯥꯝꯗꯕ ꯌꯥꯝꯗꯕꯤꯗꯀꯣ ꯂꯥꯏꯔꯤꯛ ꯄꯥꯔꯗꯤ ꯍꯩꯒꯅꯤ ꯃꯔꯨꯞ ꯌꯥꯝꯕ ꯃꯤꯗꯤꯀꯣ ꯑꯁ ꯍꯩꯗꯤ ꯍꯩꯇꯕꯅꯤꯗ ꯑꯩꯒꯨꯝꯕꯁꯦ
ꯑꯦꯁ ꯑꯃꯨꯛ ꯍꯥꯏꯔ ꯑꯃꯨꯛ ꯍꯧꯔꯦ ꯇꯜꯂꯦꯀꯣ ꯅꯣꯏ ꯅꯣꯏ ꯑꯗꯨꯃꯥꯏꯅ ꯇꯧꯕꯗꯣ ꯌꯥꯝ ꯇꯜꯂꯦ ꯑꯩ ꯌꯥꯝ ꯇꯜꯂꯦ
ꯐꯥꯒꯤ ꯉꯥꯡꯕꯅꯦ ꯍꯣꯏ ꯑꯗꯨ ꯃꯤꯗꯣ ꯅꯪ ꯂꯥꯏꯔꯤꯛ ꯄꯥꯝ ꯃꯥꯜꯂꯦ ꯍꯣꯏ ꯑꯩ ꯎꯗꯦ ꯍꯥꯏꯅ ꯈꯟꯕꯅꯦꯕ ꯑꯗꯨ ꯅꯨꯃꯤꯠꯇꯣ ꯊꯣꯛꯇ꯭ꯔꯦ ꯑꯁ ꯁꯤꯡꯖꯨ ꯆꯥꯅꯤꯡꯉꯥꯏꯁꯨ ꯊꯣꯛꯇ꯭ꯔꯦ ꯃꯄꯥꯟꯗ ꯊꯣꯛꯄ ꯍꯥꯏꯅ ꯈꯟꯕ ꯑꯦꯛꯖꯝ ꯁꯨ ꯂꯩ ꯃꯥꯜꯂꯦ ꯑꯗꯨꯒꯤ ꯃꯇꯝꯗꯣ ꯅꯪ
ꯍꯣꯏ ꯂꯩꯌꯦ ꯑꯗꯣ ꯑꯇꯩꯗꯤ ꯌꯥꯝ ꯀꯟꯅ ꯀꯧꯕꯅꯦꯕ ꯍꯣꯏ ꯅꯛꯁꯤꯜꯂꯛꯄꯒꯤꯀꯣ ꯑꯦꯛꯖꯥꯝ ꯅꯛꯁꯤꯜꯂꯛꯄꯒꯤ ꯑꯩꯗꯣ ꯑ ꯄꯥꯕꯅꯦꯕ ꯀꯥꯏꯗꯒꯤ ꯑꯦꯛꯖꯥꯝ ꯎꯝ ꯈꯨꯂꯨꯗꯨꯒ
ꯎꯝ ꯍꯣꯏ ꯑꯁ ꯌꯥꯝ ꯋꯥꯔ ꯌꯥꯝ ꯋꯥꯕꯅꯤꯗ ꯑꯦꯛꯖꯥꯝꯒꯤ ꯇꯝꯁꯨꯨꯀꯣ
ꯑꯗꯨꯅꯦ
ꯁꯤꯡꯖꯨ ꯆꯥꯕ ꯆꯠꯄꯗꯣ ꯇꯨꯔꯦꯟ ꯃꯅꯥꯛꯇ ꯌꯥꯝ ꯅꯨꯡꯉꯥꯏꯕꯅꯦ
ꯑꯗꯨꯅꯦ ꯑꯩꯁꯨ ꯌꯥꯝꯅꯗꯤ ꯆꯠꯅꯤꯡꯕꯅꯦꯕ ꯀꯨꯏꯔꯦꯕ ꯑꯩ ꯆꯠꯇꯕꯗꯣ ꯀꯧꯕꯗ ꯑꯩꯁꯨ ꯑꯁ ꯆꯠꯁꯦ ꯆꯠꯂꯁꯦꯔꯥ ꯍꯥꯏꯔꯒ ꯑꯁ ꯑꯃꯨꯛ ꯑꯦꯛꯖꯥꯝꯒꯤ ꯈꯜꯂꯒ ꯑꯁ ꯆꯠꯂꯗꯤ ꯍꯌꯦꯡ ꯊꯃꯣ ꯑꯃꯨꯛ ꯅꯤꯡꯍꯟꯒꯅꯤ ꯑꯗꯨꯒꯤ
ꯑꯗꯣ ꯅꯪ ꯅꯪ ꯅꯣꯡꯃ ꯅꯣꯡꯃ ꯁꯨ ꯂꯩ ꯂꯩꯔ ꯀꯥꯟꯗ ꯀꯣ ꯂꯥꯛꯑꯣ ꯁꯤꯗ ꯆꯠꯃꯤꯟꯅꯁꯦ ꯁꯤꯡꯖꯨꯗꯣ ꯐꯖꯅ ꯆ ꯠꯊꯣꯛꯑꯒꯀꯣ ꯆꯠꯅ ꯀꯣꯏꯃꯤꯟꯅꯁꯦ
ꯀꯣ ꯀꯩꯅꯣ ꯑꯣꯛꯁꯥꯁꯨ ꯊꯣꯡꯉꯒ ꯆꯥ ꯁꯤ ꯍꯥꯏꯕꯅꯦ
ꯍꯣꯏ ꯑꯣꯛꯁꯥꯗꯣ ꯃꯍꯤ ꯌꯥꯝꯗꯕꯤꯗꯀꯣ
ꯑꯗꯨꯅꯦ ꯃꯅꯨꯡꯅꯨꯡꯁꯥ ꯌꯥꯎꯔꯒꯀꯣ ꯑꯗꯨꯅꯦ
ꯎꯝ ꯍꯣꯏ ꯑꯁ ꯋꯥꯇꯔꯐꯣꯜꯒꯨꯝꯕꯁꯨ ꯂꯩꯌꯦꯅꯦ ꯑꯩꯈꯣꯏꯗ ꯑꯩꯈꯣꯏ ꯈꯨꯟꯗꯀꯣ ꯁꯤꯒꯨꯝ ꯑꯗꯨꯒꯨꯝꯕꯗ ꯆꯠꯂꯒ ꯐꯖꯅ ꯐꯣꯇꯣꯒꯨꯝꯕꯗꯣ ꯀꯥꯞꯄꯒ ꯔꯤꯜꯁꯀꯨꯝꯕꯗꯣ ꯁꯦꯝꯃꯒꯀꯣ
ꯎꯝ ꯑꯗꯨꯅꯦ ꯑꯁ ꯑꯇꯩ ꯑꯃꯨꯛ ꯑꯣꯛꯁꯥ ꯆꯥꯗꯕ ꯃꯤ ꯑꯃꯨꯛ ꯌꯥꯎ ꯏꯗ ꯃꯣꯏꯒꯤꯅꯥ ꯃꯣꯏ ꯑꯩꯒꯤꯅ ꯌꯦꯟꯒꯨꯝꯕ ꯇꯧꯔꯧ ꯇꯧꯔꯒ ꯂꯣꯏꯔꯦꯀꯣ
ꯍꯣꯏ ꯉꯥꯁꯨ ꯇꯧꯕ ꯌꯥꯏ ꯍꯣꯏ
ꯑꯗꯨꯅꯦ
ꯎꯝ
ꯌꯦꯟꯒꯨꯝꯕ ꯉꯥꯒꯨꯝꯕ ꯑꯗꯨꯗ ꯑꯃꯨꯛ ꯆꯥꯗ꯭ꯔꯗꯤ ꯆꯝꯐꯨꯠ
ꯑꯩꯗꯤ ꯆꯝꯐꯨꯗꯤ ꯄꯥꯝꯗ꯭ꯔꯦꯍꯦ
ꯑꯩꯁꯨ ꯑꯩꯁꯨ ꯆꯝꯐꯨꯠ ꯆꯝꯐꯨꯠ ꯆꯥꯗ꯭ꯔꯦ ꯍꯟꯗꯛ
ꯕꯔꯕꯤꯀ꯭ꯌꯨꯒꯨꯝꯕꯗꯣ ꯋꯤꯟꯇꯔ ꯋꯤꯟꯇꯔꯒꯤ ꯃꯇꯝꯗ ꯑꯣꯠ ꯄꯤꯛꯅꯤꯛ ꯆꯠꯕꯁꯨ ꯌꯥꯝꯅ ꯅꯨꯡꯉꯥꯏꯔꯕꯅꯦ ꯀ꯭ꯌꯨꯒꯨ ꯝꯕ ꯆꯥꯕꯗꯣ
ꯑꯥ ꯑ ꯍꯣꯏ
ꯎꯝ
ꯏꯝꯗꯥ ꯑꯗꯗꯤ ꯑꯗꯨꯝ ꯆ ꯑꯥ
ꯍꯥꯏꯌꯣ ꯍꯥꯏꯌꯣ
ꯏꯪꯊꯝꯊꯥꯗꯗꯤ ꯑꯗꯨꯝ ꯕꯥꯔꯕꯤꯀ꯭ꯌꯨ ꯀꯩꯀꯥ ꯇꯧꯕꯗꯣ ꯍꯦꯟꯅ ꯍꯥꯎꯋꯤꯗ ꯏꯪ ꯏꯪ ꯗꯕꯤꯗ ꯀꯣ ꯑꯣꯥ ꯑꯗꯣ ꯀꯣ ꯀꯩꯀꯥꯁꯨ ꯑꯗꯨꯝ ꯆꯥꯅꯩꯗꯅ
ꯎꯝ ꯍꯣꯏ ꯅꯨꯡꯉꯥꯏ ꯎꯅꯦ
ꯎꯝ
ꯑꯁ ꯆꯥꯕꯗ ꯉꯥꯎꯖꯩ ꯍꯥꯏꯕꯗꯨꯅꯤ ꯑꯗꯣ ꯀꯩꯅꯣꯗ ꯌꯨꯇ꯭ꯌꯨꯕꯔ ꯑꯃ ꯂꯩꯕꯗꯣ ꯏꯝꯐꯥꯜꯗ ꯂꯩꯕ ꯃꯤ ꯌꯨꯇ꯭ꯌꯨꯕꯔ ꯑꯃ ꯂꯩꯌꯦꯅ ꯅꯨꯄꯤ ꯅꯨꯄꯤ ꯑꯃ ꯂꯩꯁꯥꯕꯤ ꯑꯃ ꯆꯥꯕꯗ ꯉꯥꯎꯖꯩ ꯍꯥꯏꯕꯗꯣ ꯑꯗꯨꯒꯤ ꯑꯩꯒꯤ ꯃꯅꯥ ꯃꯆꯥꯅꯨꯄꯤ ꯑꯅꯤꯅꯦ ꯏꯕꯥꯟꯅꯤꯁꯦ
ꯑꯗꯨꯅꯦ ꯑꯗꯨꯝ ꯆꯠꯅꯤꯡꯉꯒ ꯂꯩꯌꯦꯕ ꯎꯝ ꯆꯥꯕꯒꯤ ꯋꯥꯔꯤ ꯉꯥꯛꯇ ꯑꯗꯨꯅꯦ ꯑꯁ ꯅꯪꯒꯤ ꯅꯅꯥꯛꯇ ꯂꯩꯕꯗꯣ ꯑꯗꯨꯒꯤꯗꯣ ꯈꯔ ꯌꯥꯗ꯭ꯔꯦꯅꯦ
ꯎꯝ
ꯎ
ꯑꯁ ꯑꯩꯈꯣꯏ ꯀꯣ ꯌꯥꯝ ꯂꯥꯡꯕꯅꯤꯗ ꯑꯗꯨꯝ ꯁꯥꯎꯕ ꯌꯥꯗꯦꯀꯣ ꯑꯩꯈꯣꯏꯅꯤꯀꯣ ꯍꯧꯖꯤꯛ ꯇꯥꯗꯕ꯭ꯔꯥ
ꯇꯥꯌꯦꯦ ꯇꯥꯏꯌꯦ
ꯑꯣ ꯃꯣꯏꯁꯦ ꯀꯩꯅꯣꯗ ꯀꯩꯁꯨ ꯇꯧꯔꯝꯃꯣꯏꯗ
ꯑꯣ ꯑꯗꯨ ꯑꯣꯏꯔꯗꯤ ꯀꯩꯁꯨ ꯀꯥꯏꯗꯦꯕ ꯎ
ꯃꯣꯏ ꯕꯔꯨꯝꯗ ꯂꯩꯕꯒꯤꯅꯦꯕ ꯏꯔꯨꯕ ꯀꯣ ꯏꯔꯨꯕꯒꯤ ꯑꯗꯨꯝ ꯎꯝ ꯀꯩꯅꯣꯅꯦ ꯑꯩ ꯏꯅꯥꯛꯇꯗꯤ ꯅꯠꯇꯦꯕ ꯃꯥꯗꯣ ꯌꯥꯝꯅ ꯀꯣꯅ ꯔꯨꯕꯅꯤꯅ ꯏꯔꯨꯕꯥꯖꯨ
ꯑ ꯁꯦꯡꯅꯕꯅꯦ ꯀꯩꯅꯣ
ꯑꯣ ꯁꯦꯡꯅꯕꯅꯦꯕ ꯐꯕꯅꯤꯗ ꯑꯃꯔꯣꯝꯗꯗꯤꯀꯣ ꯎꯝ
ꯀꯨꯏꯅ ꯂꯨꯕꯗꯨꯅ ꯐꯌꯦꯕ
ꯍꯣꯏ ꯑꯁ ꯅꯪ ꯅꯪꯗꯣ ꯑꯣꯔꯤꯐ꯭ꯂꯦꯝꯒꯨꯝꯕ ꯑꯦ ꯕꯣꯟꯒꯨꯝꯕꯗꯣ ꯕꯤꯖꯤꯅꯦꯁ ꯇꯧꯕ꯭ꯔꯅꯦ
ꯑꯁ ꯄꯩꯁꯥ ꯀꯗꯥꯏꯗꯒꯤ ꯂꯧꯔꯒ ꯇꯧꯗꯣꯏꯅꯣ ꯈꯪꯗꯕꯒꯤ ꯇꯧꯗꯦ
ꯑꯣ ꯑꯩ ꯅꯍꯥꯟꯗꯤ ꯇꯧꯔꯝꯕꯅꯦ ꯀꯩꯅꯣ ꯑꯦꯕꯣꯟ ꯑꯦꯕꯣꯟ ꯇꯧꯔꯝꯕꯅꯦ ꯑꯣꯔꯤꯐ꯭ꯂꯦꯝ ꯇꯧ ꯗꯦꯗꯥ ꯑꯦꯕꯣꯟꯗꯤ ꯇꯧꯔꯝꯃꯦ ꯑꯗꯣ ꯄꯩꯁꯥ ꯇꯕꯥꯒꯤꯀꯣ ꯑꯃꯨꯛ ꯇꯣꯛꯄꯅꯦ ꯑꯩ
ꯎꯝ ꯑꯗꯨꯅꯦ ꯄꯩꯁꯥ ꯂꯥꯛꯇꯕ ꯂꯝꯕꯤ ꯂꯩꯇꯕꯅꯤꯅ ꯀꯣ
ꯎꯝ ꯍꯣꯏ ꯕꯤꯖꯤꯅꯦꯁ ꯇꯧꯕ ꯃꯇꯝꯗꯁꯨ ꯑꯗꯨꯝ ꯀꯩꯅꯣ ꯎꯝ ꯑ ꯈꯪꯗ꯭ꯔꯦ ꯍꯧꯖꯤꯛꯀꯥꯟꯁꯦ ꯖꯣꯕꯀꯥꯔꯁꯨ ꯖꯧꯕꯀꯥꯔꯁꯨ ꯆꯠꯄꯒꯤ ꯑꯗꯨꯝ ꯑ ꯖꯧꯕꯀꯥꯔ ꯁꯨ ꯆꯠꯄꯒꯤ ꯑꯗꯨꯝ ꯋꯥꯔꯦ
ꯎꯝ
ꯍꯧꯖꯤꯛꯀꯥꯟꯗꯤꯀꯣ ꯈꯣꯡꯅ ꯆꯠꯄꯅꯤꯅꯀꯣ ꯈꯣꯡꯁꯦ ꯑꯥ ꯎꯝ ꯖꯣꯕꯥꯀꯔꯒꯤ ꯄꯩꯁꯥ ꯆꯪꯉꯗꯤ ꯈꯔ ꯍꯔꯎꯗꯣ ꯃꯥꯂꯦ
ꯈꯣꯡꯅ ꯆꯠꯄꯗꯣ ꯀꯩꯅꯣ ꯏꯁꯥ ꯐꯥꯅꯕꯒꯤꯅꯦꯅ ꯑꯗꯨꯝ ꯈꯜꯂꯒ ꯆꯠꯂꯣ
ꯑꯗꯨꯝ ꯈꯜꯂꯒ ꯆꯠꯄꯅꯦ ꯑꯗꯨ ꯅꯠꯇ꯭ꯔꯗꯤ
ꯎꯝ ꯎꯝ ꯇꯤꯐꯤꯟ ꯅꯣꯏ ꯇꯤꯐꯤꯟꯁꯨ ꯄꯨꯕꯅꯤꯅ ꯑꯗꯨꯝ ꯈꯔꯗꯤ ꯑꯁ ꯆꯥꯛ ꯆꯥꯕ ꯃꯇꯝꯗꯗꯤ ꯑꯗꯨꯝ ꯅꯨꯡꯉꯥꯏꯑꯦꯗꯅ ꯑꯣ ꯎꯝ
ꯗꯤ ꯅꯨꯡꯉꯥꯏꯍꯦ ꯆꯥꯛꯁꯤ ꯌꯥꯝ ꯆꯥꯕ ꯖꯥꯠꯅꯦ ꯌꯨꯝꯗ ꯆꯥꯛ ꯆꯥꯕ ꯌꯨꯝꯗ ꯆꯥꯛ ꯗꯕꯤꯘ ꯂꯥꯛꯑꯒ ꯀꯣ ꯌꯨꯝꯗ ꯈꯖꯤ ꯈꯛꯇ ꯆꯥꯔꯒ ꯂꯕꯗꯤ ꯑꯗꯨꯒ ꯉꯁꯥꯏꯁꯨ ꯑꯗꯨꯒꯤ ꯖꯣꯕꯀ꯭ꯔꯥꯗ ꯃꯇꯝꯗ ꯌꯥꯝ ꯆꯥꯏꯌꯦ ꯆꯥꯛ ꯑꯩꯗꯣ
ꯑꯩꯈꯣꯏ ꯑꯩꯈꯣꯏ ꯈꯨꯟꯗꯗꯤ ꯖꯧꯀꯥꯔ ꯇꯧꯕꯁꯦ ꯅꯨꯡꯉꯥꯏꯗ ꯑꯗꯨꯝ
ꯑꯣꯅꯨꯡꯉꯥꯏꯔꯅꯤ ꯅꯪꯁꯨ ꯆꯠ ꯅꯪꯁꯨ ꯆꯇ ꯅꯦꯀꯣ ꯅ
ꯎꯝ ꯑꯥ ꯆꯠ
ꯅꯨꯡꯉꯥꯏ ꯇꯥꯕ꯭ꯔ
ꯇꯥꯏꯌꯦ ꯇꯥꯗꯕ꯭ꯔꯣ
ꯂꯣꯡꯅꯔ ꯈꯟꯕ ꯅꯪꯅ
ꯍꯥꯥ
ꯥ ꯋꯥ ꯉꯥꯡꯕ ꯇꯧꯕꯗꯣ ꯑꯗꯨꯝꯅꯦꯠ ꯋꯥꯡꯉꯔꯥ ꯈꯟꯕꯅꯦꯕ
ꯑꯣ ꯑꯩꯗꯤ ꯐꯖꯅ ꯇꯥꯏꯌꯦ ꯅꯪꯒꯤ ꯑꯩ ꯐꯣꯟ ꯄꯥꯏ ꯄꯥꯏꯕꯒꯤ ꯍꯥꯏꯒꯤ ꯃꯑꯣꯡꯅ ꯑꯣꯏꯔꯝꯒꯅꯤ
ꯑ
ꯇꯨꯝꯁꯨ ꯇꯨꯝꯅꯤꯡꯗꯕ ꯑꯩ ꯁꯦ ꯎꯝ ꯑ ꯌꯥꯝ ꯊꯦꯡꯅꯗꯤ ꯇꯨꯝꯕꯅꯦꯕ
ꯑꯣ ꯄꯨꯡ ꯀꯂꯥꯗ ꯇꯨꯝꯕ ꯅꯪ ꯑꯦ
ꯑꯩꯗꯣ ꯄꯨꯡ ꯃꯉꯥ ꯇꯥꯔꯅꯤ ꯇꯨꯝꯕꯗ
ꯍꯧꯒꯠꯄꯗꯤ ꯄꯨꯨꯡ ꯀꯌꯥꯗ
ꯄꯨꯡ ꯃꯉꯥ ꯇꯔꯨꯛ ꯇꯔꯦꯠ ꯅꯤꯄꯜꯗ ꯑꯣꯏꯔꯝꯒꯅꯤ ꯑ ꯏꯅꯤꯄꯗ
ꯑꯃꯨꯛ ꯍꯧꯒꯠꯂ ꯑꯃꯨꯛ ꯑꯃꯨꯛ ꯀ꯭ꯂꯥꯁ ꯀ꯭ꯂꯥꯁꯁꯤ ꯆꯠꯀꯅꯤꯀꯣ
ꯑꯥ
ꯀꯖ ꯃꯤ ꯌꯥꯝꯕ꯭ꯔꯥ ꯀꯩꯅꯣ
ꯑꯧ ꯑꯗꯨꯝ ꯀꯩꯅꯣ ꯃꯤꯁꯦ ꯐꯤꯞꯇꯤꯔꯥ ꯁꯤꯛꯁꯇꯤ ꯁꯤꯛꯁꯇꯤ ꯎꯝ
ꯑꯣ ꯅꯪ ꯁꯦꯛꯁꯟꯗ ꯁꯤꯛꯁꯇꯤꯔꯥ ꯁꯤꯛꯁꯇꯤꯞ ꯌꯥꯃꯤꯍꯦ
ꯃꯤꯈꯔꯥ ꯇꯣꯛꯈ꯭ꯔꯦ
ꯑꯣ ꯍꯣꯏ ꯇꯧꯕ ꯃꯤꯁꯨ ꯌꯥꯝ ꯌꯥꯎꯔꯝꯕꯅꯦ ꯀꯩꯅꯣ ꯀꯣꯂꯦꯖꯀꯤ ꯃꯇꯝꯗꯁꯨ ꯀꯣ ꯌꯥꯝ ꯌꯥꯎꯔꯝꯕꯅꯦ
ꯑꯗꯨꯅꯦ
ꯑꯃꯣ ꯍꯜ ꯂ ꯑꯗꯨꯒ ꯑꯃꯨꯛ ꯆꯔꯥ ꯋꯥꯟꯕꯔꯥ ꯅꯠꯇ꯭ꯔꯒ ꯀꯩꯅꯣꯗ ꯌꯨꯅꯤꯚꯔꯁꯤꯇꯤꯗ ꯑꯗꯨꯝ ꯀꯦꯟꯇꯤꯟꯗꯒꯨꯝꯕ ꯁꯤꯡꯖꯨꯒꯨꯝꯕꯗ ꯆꯥꯗ꯭ꯔꯣ
ꯆꯥꯏꯌꯦ ꯀꯦꯟꯇꯤꯟꯗꯁꯨ ꯆꯥꯏꯌꯦ ꯑꯗꯨꯒ ꯑꯃꯨꯛ ꯌꯨꯝ ꯍꯜꯂꯛꯄꯗ ꯈꯣꯡꯅ ꯆꯠꯄꯅꯤꯅꯀꯣ ꯀꯣꯟꯁꯥꯕꯅꯤꯅ ꯆꯥꯛ ꯑꯃꯨꯛ ꯂꯥꯝꯃꯦ ꯑꯗꯨꯒ ꯆꯥꯛ ꯑꯃꯨꯛ ꯆꯥꯔꯦ ꯑꯗꯨ ꯑꯗꯨꯒꯤ ꯑꯗꯨ ꯑꯣꯏꯕꯅꯤꯅ ꯅꯣꯏꯕꯗꯤ ꯑꯗꯨꯝ ꯅꯨꯡꯉꯥꯏꯔꯦ
ꯍ ꯑꯁ ꯅꯣꯏ ꯏꯁꯅꯨ ꯀꯩꯅꯣ
ꯑꯁ ꯑꯁ ꯌꯥꯝ ꯅꯣꯏꯌꯦꯦ ꯌꯥꯝ ꯅꯣꯏꯈ꯭ꯔꯦ ꯑꯩ ꯍꯟꯗꯛ ꯎꯆꯦ
ꯎꯝ ꯌꯥꯝ ꯌꯥꯝ ꯅꯣꯏꯗꯦꯅ ꯑꯗꯨꯝꯞ ꯆ ꯆꯍꯤꯗ
ꯑꯁ ꯀꯗꯥꯏꯗꯒꯤꯅꯣꯗ ꯑꯩ ꯑꯩ ꯋꯥ ꯋꯥꯔꯦꯕ ꯍꯟꯗꯛꯁꯦ ꯍꯥꯟꯅ ꯀꯩꯅꯣ ꯍꯥꯟꯅ ꯅꯣꯏꯕꯒꯤ ꯒꯤ ꯎ ꯅꯣꯏꯕꯒꯤ ꯃꯑꯣꯡꯗꯨꯗꯤ ꯑꯩ ꯋꯥꯗꯦꯕ ꯍꯥꯏꯔꯗꯤ ꯍꯟꯗꯛꯇꯤ ꯋꯥꯕ ꯍꯧꯔꯦꯕ
ꯈꯔ ꯈꯔꯗꯤ ꯅꯣꯏꯔꯝꯅꯤ ꯍꯣꯏ ꯌꯥꯝꯅꯗꯤ ꯅꯣꯏꯕꯨ ꯑꯣꯏꯗꯦꯗ
ꯑ ꯌꯨꯝꯗ ꯅꯍꯥꯟ ꯂꯥꯛꯄꯗꯣ ꯑꯗꯨ ꯃꯇꯝꯗ ꯀꯦꯖꯤ ꯌꯣꯟꯕꯗꯣ
ꯑ
ꯀꯦꯖꯤ ꯐꯤꯐꯇꯤ ꯁꯦꯚꯦꯟ ꯁꯨꯔꯦ ꯆꯥꯛ ꯇꯣꯛꯑꯒ ꯑꯣꯟꯕꯅꯦꯕ ꯑꯗꯨꯒꯤ ꯌꯥꯝꯈ꯭ꯔꯦꯕ ꯍꯣꯏ ꯃꯁꯥꯒꯤ ꯗꯤ ꯑꯗꯨꯝ ꯌꯥꯡꯉꯦꯕ ꯑꯩꯁꯦ ꯌꯥꯡꯗꯤ ꯌꯥꯡꯉꯦ ꯑꯗꯨ ꯑꯣꯏꯔꯁꯨ ꯌꯥꯝ ꯑꯗꯨꯗꯤ ꯌꯥꯝ ꯍꯦꯟꯅꯈ꯭ꯔꯦꯕ ꯑꯩꯁꯦ ꯎꯝ ꯅꯣꯏꯔꯒ ꯑꯩ ꯋꯥꯗꯦ ꯍꯥꯏꯕ ꯃꯇꯝꯗꯣ ꯑꯗꯨꯗ ꯐꯣꯔꯇꯤ ꯅꯥꯏꯟꯒ ꯐꯤꯐꯇꯤ ꯐꯤꯐꯇꯤ ꯋꯥꯟ ꯑ ꯁꯤꯗ ꯆꯠꯄꯅꯦꯕ ꯑꯗꯨꯗ ꯐꯤꯞꯇꯤ ꯁꯚꯦꯟ ꯀꯥꯈꯠꯄꯗꯗꯤ ꯑꯗꯨꯗꯤ ꯌꯥꯝ ꯍꯦꯟꯅ ꯌꯥꯡꯈ꯭ꯔꯦꯕ
ꯌꯥꯝꯃꯤꯍꯦ ꯑꯗꯨꯗꯤ ꯑꯩꯉꯣꯟꯗꯒꯤ ꯌꯥꯝ ꯍꯦꯟꯅ ꯑꯗ ꯊꯥꯖꯒꯦꯗ
ꯎꯝ ꯑꯗꯨꯒ ꯑꯩ ꯅꯍꯥꯟ ꯀꯩꯅꯣ ꯑꯁꯦꯡꯕꯅꯦ ꯑꯗꯨ ꯅꯍꯥꯟ ꯑꯩꯒꯤ ꯁꯔꯨ ꯑꯩꯒꯤ ꯃꯁꯥꯒꯤꯁꯨ ꯑꯗꯨꯝ ꯌꯥꯡꯕꯒꯤꯅꯦ ꯑꯗꯨ ꯑꯣꯏꯔꯁꯨ ꯌꯥꯝꯅ ꯍꯦꯟꯈ꯭ꯔꯕꯗꯣ ꯑꯃꯨꯛ ꯑꯗꯨꯗꯤ ꯌꯥꯝ ꯍꯦꯟꯈ꯭ꯔꯦꯕ ꯅꯣꯏꯕ ꯕꯤꯅꯦꯕ
ꯍꯣꯏ ꯅꯣꯏ ꯅꯣꯏꯒꯤꯅꯦ ꯑꯗꯨꯗꯤ